ꯇꯥꯏꯌꯦ ꯀꯗꯧꯕ꯭ꯔꯣ
ꯊꯕꯛ ꯌꯥꯝ ꯆꯤꯜꯂꯦꯀꯣ ꯃꯤꯗꯤ
ꯆꯤꯟꯗꯦ ꯀꯩꯗꯧꯕ꯭ꯔꯥ ꯅꯪꯗꯤ
ꯅꯪ ꯅꯨꯄꯤꯒ ꯋꯥꯔꯤ ꯁꯥꯔꯝꯕꯅꯦ ꯉꯁꯥꯏꯗꯣ ꯅꯪ ꯄꯥꯏꯈꯠꯇꯕꯤꯒꯤ
ꯑꯣ ꯅꯨꯡꯉꯥꯏꯕ꯭ꯔꯣ ꯁꯥꯅꯃ
ꯑꯉꯥꯡ ꯅꯨꯄꯤꯁꯦ ꯅꯪꯒ ꯆꯞ ꯃꯥꯟꯅꯩꯅꯦ
ꯀꯔꯤ
ꯅꯪꯒ ꯆꯞꯃꯥꯅꯩꯌꯦ ꯋꯥꯔꯤ ꯋꯥ ꯉꯥꯡꯕ ꯁꯇ꯭ꯥꯏꯜꯗꯤ ꯅꯅꯥꯎ ꯅꯨꯄꯤꯁꯦ
ꯀꯃꯥꯏꯅ ꯉꯥꯡꯕ꯭ꯔꯥ ꯃꯥꯗꯤ
ꯃꯥꯁꯦ ꯌꯥꯝ ꯐꯤꯜꯂꯝꯒꯤ ꯁꯇꯥꯔꯅꯦꯕ ꯃꯥꯁꯦ ꯌꯥꯝ ꯐ꯭ꯔꯦꯡꯀ ꯑꯣꯏꯅ ꯉꯥꯡꯉꯦꯕ
ꯎꯝ ꯈꯪꯗ꯭ꯔꯦꯗꯨꯗꯤ ꯁꯥꯟꯅꯕ ꯅꯨꯡꯉꯥꯏꯗꯤ ꯁꯥꯟꯅꯋꯣ
ꯑꯗꯨ ꯍꯧꯖꯤꯛꯈꯛꯇ ꯁꯥꯟꯅꯔ ꯊꯝꯕ꯭ꯔꯣ ꯑꯩꯅ ꯃꯦꯁꯦꯁ ꯊꯥꯕꯒꯤ
ꯅꯠꯇꯦꯗ ꯉꯁꯥꯏ ꯁꯥꯟꯅꯔꯝꯒ ꯁꯥꯟꯅꯔꯝꯕꯅꯦꯕ ꯑꯗꯨꯒ ꯌꯥꯗ꯭ꯔꯕ ꯀꯣꯜ ꯇꯧꯕ
ꯑꯣ ꯀꯩꯒꯤꯅꯣꯅꯦ
ꯕꯤꯖꯤ ꯍꯥꯏꯔꯛꯀꯅꯤ
ꯎꯝ ꯀꯩ ꯏꯟꯖꯥꯡ ꯆꯥꯕ꯭ꯔꯣ
ꯎꯝ ꯑꯁꯀꯥ ꯌꯦꯔꯨꯝ ꯆꯥꯏ
ꯑꯍꯥꯎꯕꯅꯤꯅꯦ
ꯍꯥꯎꯇ‌ꯦ
ꯍꯥꯎꯕꯅꯤꯍꯦ ꯅꯪꯁꯨ ꯄꯪꯍꯥꯏꯗ ꯍꯥꯏꯒꯅꯨ
ꯅꯪꯒꯤ ꯅꯣꯏꯒꯤ ꯌ‌ꯦꯟ ꯆꯥꯗꫭꯏꯅꯤ ꯍꯥꯎꯕꯅꯤ
ꯃꯤꯁꯥ ꯑꯗꯨꯁꯨ ꯍꯥꯎꯋꯦ ꯉꯥꯏꯈꫭꯀꫭ ꯑꯃꯥ ꯉꯥꯏꯍꯥꯛꯇꯪ ꯉꯥꯏꯕꯤꯌꯨ ꯇꯥꯕ꯭ꯔꯥ
ꯌꯥꯏ ꯌꯥꯏ ꯀꯥꯏꯗꯦ ꯉꯥꯏꯕꯤꯒꯦ
ꯀꯔꯤ ꯉꯥꯏꯔꯁꯨ ꯋꯥꯗꯤ ꯉꯥꯡꯕ ꯌꯥꯏꯗ ꯇꯥꯕ꯭ꯔꯥ
ꯇꯥꯏ ꯇꯥꯏ
ꯑꯣ ꯇꯥꯔꯦꯀꯣ ꯑꯩ ꯇꯥꯗꯕ꯭ꯔꯥꯕ ꯈꯟꯕꯥ ꯑꯁ ꯌꯥꯝ ꯆꯤꯑꯦ ꯑꯣꯏꯣꯏ ꯀꯁ ꯀꯗꯥ ꯀꯅꯥ ꯂꯩꯕ꯭ꯔꯣ
ꯏꯊꯟꯗ ꯂꯩꯌꯦ ꯍꯧꯖꯤꯛꯇꯤ
ꯅꯊꯟꯗ ꯀꯩꯒꯤꯅꯣꯅꯦ
ꯏꯊꯟꯗ ꯂꯩꯕꯅꯦ ꯑꯉꯥꯡꯁꯤꯡꯗꯣ ꯑꯩꯅ ꯗꯤꯁꯇꯔꯕ ꯇꯧꯕꯋꯤ ꯍꯣꯏ ꯍꯥꯏꯕꯤ ꯑꯇꯣꯞꯄ ꯔꯨꯝꯝꯗ ꯆꯠꯂꯝꯃꯣ ꯍꯥꯏꯕꯤ ꯌꯦꯡ ꯆꯒ꯭ꯔꯦ
ꯇꯥꯗꯔꯦ
ꯕꫭꯜ ꯌꯦꯡ꯭ꯗꯔꯣ
ꯕꫭꯜ ꯌꯦꯡꯉꯔꯣꯏꯗ ꯉꯁꯤꯗꯤ
ꯀꯔꯤꯒꯤꯔꫭ ꯀꯔꯤꯒꯤ꯭ꯔꯣ
ꯌꯦꯡꯅꯤꯡꯗ꯭ꯔꯦ ꯉꯟꯅ ꯇꯨꯝꯒꯅꯤ ꯉꯁꯤꯗꯤ
ꯉꯁꯤꯗꯤ ꯉꯟꯅ ꯇꯨꯝꯃꯒꯦ ꯍꯥꯏꯕ꯭ꯔꯣꯅꯦ
ꯉꯟꯅꯥ ꯇꯨꯝꯒ‌ꯦ ꯉꯁꯤꯗꯤ ꯀꯔꯤ ꯇꯧꯒꯦꯔꯣ ꯇꯜꯂꯦ
ꯅꯪ ꯀꯔꯤꯒꯤꯔꯣ ꯃꯤꯒꯤ ꯋꯥꯔꯤ ꯁꯥꯟꯅꯔꯣꯏꯁꯦ ꯍꯥꯏꯕꯁꯤꯕꯣ ꯃꯥꯂꯩꯕ ꯃꯥꯜꯂ‌ꯦꯅ ꯑꯃ ꯂꯩꯕ ꯃꯥꯜꯂꯦꯗ ꯅꯪꯒꯤꯁ‌ꯦ
ꯀꯩꯁꯨ ꯂꯩꯏꯇꯦꯗ
ꯉꯁꯦ ꯁꯅꯤꯕꯣꯏꯅ ꯑꯃ ꯍꯥꯏꯕ ꯃꯥꯜꯂꯦꯗ ꯆꯤꯡꯅꯩꯗ
ꯀꯔꯤꯁꯨ ꯍꯥꯏꯗꯦ ꯃꯥꯒꯤ ꯀꯔꯤ ꯍꯥꯏꯒꯦꯔꯣ ꯃꯥꯅ ꯑꯩꯉꯣꯟꯗ ꯀꯔꯤ ꯍꯥꯏꯕ ꯉꯝꯒꯦꯔꯣ ꯀꯔꯤꯁꯨ ꯍꯥꯏꯗꯦ
ꯑꯗꯨꯗꯤ ꯅꯪ ꯀꯔꯤ ꯐꯔ ꯑꯗꯨꯗꯤ ꯅꯪ ꯐꯔꯛ ꯏꯇꯥ ꯇꯥꯅꯤ ꯑꯗꯨꯗꯤ ꯋꯥꯔꯤꯔ
ꯀꯩꯕꯥ
ꯑꯗꯨꯗꯤ ꯐꯔꯛ ꯏꯇꯥ ꯇꯥꯅ ꯀꯩꯒꯤ ꯑꯗꯨ ꯋꯥꯔꯤꯗꯨ ꯉꯥꯡꯂꯛꯏꯅꯣ
ꯎꯝ ꯉꯥꯡꯗꯕꯅ ꯐꯔꯅꯤꯅ ꯈꯟꯕ ꯑꯩꯒꯤ ꯋꯥꯈꯜꯗ ꯑꯗꯨꯒꯤꯅꯤ ꯗꯥ
ꯉꯥꯡꯁꯨ ꯉꯥꯡꯗꯦꯅ ꯏꯄꯥꯅꯤꯅ ꯌꯥꯝ ꯉꯥꯡꯕꯒꯤ ꯇꯥꯏꯞꯇꯥ
ꯎꯝ
ꯑꯩꯗꯤ ꯉꯥꯡꯗꯕꯅꯤꯀꯣ ꯅꯪꯅ ꯍꯧꯔꯛꯄꯩ ꯑꯗꯨꯝ ꯉꯥꯡꯕꯤꯈꯤꯕ ꯋꯥꯅꯤꯀꯣ
ꯃꯥꯟꯅꯤ ꯃꯥꯟꯅꯤ ꯑꯩꯅꯅꯦ
ꯂꯥꯜꯂꯤꯕꯗꯤ ꯅꯪꯅꯤ ꯑꯩꯅ
ꯃꯥꯅꯦ ꯂꯥꯜꯂꯤꯕꯅꯤ ꯑꯩꯅꯤ ꯑꯩꯅ ꯁꯣꯏꯕꯅꯤ ꯑꯩꯀꯣ ꯏꯟꯗ꯭ꯔꯦꯁ ꯌꯥꯝ ꯂꯩꯇꯦꯗ ꯌꯥꯝ ꯁꯥꯎꯅꯤꯡꯉꯦ ꯉꯁꯤ ꯑꯗꯨ ꯁꯥꯎꯅꯤꯡꯉꯁꯨ ꯀꯩꯁꯨ ꯇꯧꯔꯣꯏ ꯑꯗꯨꯝ
ꯑꯗꯨ ꯏꯕꯥꯅꯤ ꯑꯗꯨꯝ ꯋꯥꯔꯤ ꯁꯥꯟꯅꯒꯅꯤ
ꯑꯅꯤꯕꯣꯏꯒ ꯑꯅꯤꯕꯣꯏꯒ ꯁꯅ ꯅꯥꯏꯔꯛꯇꯕ ꯃꯥꯜꯂꯦꯗ
ꯑꯦ ꯀꯩꯁꯨ ꯇꯧꯗꯦꯍꯦ ꯑꯩ ꯏꯕꯥꯅꯤ ꯍꯧꯖꯤꯛꯇ ꯋꯥꯔꯤ ꯁꯥꯔ ꯊꯝꯕꯅꯦ ꯅꯪ ꯅꯪꯟꯅ ꯉꯁꯥꯏ ꯀꯁꯨ ꯂꯩꯇꯦ ꯑꯩ ꯅꯣꯏꯁꯨ ꯁꯥꯎꯅꯤꯡꯕ ꯅꯠꯇꯦꯗ ꯁꯣꯝꯗꯕꯤꯗ ꯀꯅꯥꯒ ꯋꯥꯔꯤ ꯁꯥꯟꯅꯔꯝꯕꯅꯦ ꯑꯗꯨꯒꯤ ꯑꯗꯨꯒꯤ ꯃꯥ ꯂꯣꯏꯔꯒ ꯅꯪꯒ ꯑꯃꯨꯛ ꯁꯥꯟꯅꯒꯦꯅ ꯈꯟꯕꯒꯤꯀꯣ
ꯔꯤꯁꯤꯡꯁ ꯀꯥ ꯍꯜꯂꯛꯇꯕ ꯁꯥꯏꯩꯅ ꯌꯥꯝ ꯕꯤꯖꯤꯒꯅꯤꯅꯦ
ꯀꯔꯤꯗꯣ ꯑꯩꯅ ꯌꯥꯕ ꯀꯥꯟꯗ ꯍꯟꯒꯦꯅ ꯅꯪꯉꯣꯟꯗ ꯍꯥꯏꯗꯤ ꯃꯥꯒ ꯋꯥꯔꯤ ꯁꯥꯕ ꯂꯣꯏꯔꯕ ꯅꯪꯒ ꯑꯗꯨꯝ ꯁꯥꯔꯅꯤ ꯈꯟꯕꯒꯤꯅꯦ ꯀꯔꯤꯁꯨ ꯈꯜ ꯉꯟꯅꯨ ꯀꯥꯡꯁꯨ ꯌꯥꯝ ꯆꯤꯛꯑꯦ ꯁꯨ ꯀꯥꯏꯇꯦ ꯇ ꯀꯣ
ꯅꯪꯗꯤ ꯀꯅꯥꯥꯡꯒ ꯇꯨꯃꯤꯟꯅꯕ꯭ꯔꯣ
ꯑꯩ ꯏꯆꯦ ꯈꯣꯏꯒ ꯇꯨꯝꯕꯅꯦ ꯑꯩ ꯏꯊꯟꯗ ꯇꯨꯝꯃꯝꯕꯅꯦꯕꯀꯣ ꯑꯗꯣ ꯑꯩꯒꯤ ꯐꯃꯨꯡꯗ ꯏꯅꯥꯎꯅꯨꯄꯥ ꯑꯃꯨꯛ ꯇꯨꯝꯕ ꯑꯗꯨꯗꯒꯤ ꯑꯩ ꯑꯃꯨꯛꯀ ꯆꯦꯛꯈ ꯍꯕ ꯇꯨꯝꯕ
ꯑꯣ ꯅꯪꯒꯤ ꯅꯅꯥꯎꯅ ꯅꯨꯄꯤꯗꯨꯗꯤ ꯀꯥ ꯀꯩꯅꯣ ꯔꯨꯝ ꯇꯣꯉꯥꯟꯕꯗ ꯂꯩ ꯖꯅꯤꯡ ꯀꯣ
ꯀꯩ ꯍꯥꯏꯕ ꯇꯥꯗꯦ
ꯔꯨꯝ ꯇꯣꯉꯥꯟꯕꯗ ꯂꯩꯕ ꯖꯥꯅꯤꯅꯦꯅꯦ
ꯑꯥꯎ ꯔꯨꯝꯗꯣ ꯑꯩꯈꯣꯏꯁꯦ ꯌꯥꯝ ꯅꯛꯅꯩꯌꯦꯕꯀꯣ ꯔꯨꯝꯗꯣ
ꯎꯝ ꯑꯗꯨ ꯇꯣꯉꯥꯟꯕ
ꯔꯨꯝꯗꯨ ꯅꯛꯅꯔꯁꯨ ꯇꯣꯉꯥꯟ ꯇꯣꯉꯥꯟ ꯂꯩꯕ ꯃꯥꯅ ꯑꯩꯒꯤ ꯏꯗꯣꯝꯆꯥꯒ ꯃꯥꯒ ꯃꯅꯥꯎꯅꯨꯄꯥꯒ ꯂꯩꯕ ꯑꯗꯨ ꯑꯩꯅ ꯏꯆꯦꯒ ꯏꯅꯥꯎꯅꯨꯄꯤꯒ ꯏꯅꯥꯎꯅꯨꯄꯥꯒ ꯑꯩ ꯂꯩꯕ
ꯔꯣꯈꯦ
ꯌꯥꯝꯃꯥꯟꯂꯩ ꯑꯗꯨꯝ ꯅꯨꯡꯉꯥꯏꯕꯅꯦ ꯍꯥꯏꯗꯤ ꯐꯦꯃꯤꯂꯤꯒꯤ ꯄꯨꯟꯅ ꯐꯦꯃꯤꯂꯤꯒꯤ ꯇꯥꯏꯞꯇ ꯂꯩꯕꯅꯦꯕꯕꯨ ꯑꯗꯨꯝ ꯍꯤꯟꯖꯥꯡ ꯑꯍꯥꯎꯕꯒꯨꯝꯕ ꯆꯥꯔꯁꯨ ꯄꯨꯟꯅ ꯆꯥꯔꯥ ꯅꯨꯡꯉꯥꯏꯕꯅꯦ ꯍꯣꯏꯍꯥ ꯑꯁ ꯑꯩꯉꯣꯟꯗ ꯀꯅꯥ ꯀꯅꯥꯅ ꯋꯥꯔꯤ ꯁꯥꯁꯦ ꯑꯃ ꯍꯥꯏꯔꯝꯕꯅꯤꯅꯦ ꯑꯩꯅ ꯃꯣꯏꯒꯤ ꯃꯦꯁꯦꯁ ꯍꯟꯕꯤꯗꯕꯤꯅꯤꯅꯦ
ꯁꯅ ꯁꯥꯎꯔꯅꯨ ꯈꯪꯗꯕ ꯅꯠꯇ꯭ꯔꯥ
ꯑꯅꯤ
ꯕꯣꯜ ꯌꯦꯡꯉꯣꯏ ꯅꯪ ꯕꯣꯜ ꯌꯦꯡꯉꯣꯏ ꯍꯥꯏꯕꯁꯤ ꯅꯨꯡꯉꯥꯏꯇꯦꯗ ꯑꯩꯁꯨ ꯌꯦꯡꯉꯨꯁꯤꯔꯥ ꯑꯗꯨꯗꯤ
ꯌꯦꯡꯉꯣꯏ ꯑꯩ ꯅꯨꯡꯉꯥꯏꯇꯦ ꯌꯦꯡꯉꯣꯏ
ꯑꯩ ꯈꯪꯉꯦ ꯅꯪ ꯅꯨꯡꯉꯥꯏꯇꯕꯗ‌ꯣ
ꯁꯥꯎꯅꯤꯡꯉꯦꯅ ꯑꯩꯈꯣꯏꯅ ꯑꯩꯅ ꯑꯗꯨꯝ ꯐ꯭ꯔꯤꯗ ꯀꯩꯅꯣ ꯇꯧꯔꯒꯀ‌ꯣ ꯑꯩꯉꯣꯟꯗ ꯁꯥꯎꯅꯤꯡꯕ ꯗꯥꯏꯞ ꯇ ꯉꯥꯡꯕꯒꯤ ꯑꯩ ꯅꯨꯡꯉꯥꯏꯇꯕꯗ‌ꯣ ꯗꯨꯒꯤ
ꯀꯩꯗꯧꯔꯒꯦꯕ ꯍꯥꯏꯌ‌ꯣꯕ ꯑꯩꯉꯣꯟꯗ ꯃꯔꯝ
ꯑꯥ ꯅꯪꯁꯨ ꯍꯥꯏꯔꯗꯤ ꯅꯪꯗ‌ꯣ ꯑꯗꯨꯝ ꯕꯥꯔ ꯍꯥꯏꯌꯦ ꯃꯣꯏꯗ
ꯀꯥꯟꯅꯔꯣꯏ ꯍꯥꯏꯌꯣ ꯅꯪꯒꯤ ꯃꯔꯝꯗꯣ ꯍꯥꯏꯌ‌ꯣ
ꯄꯪꯍꯥꯏ ꯍꯥꯏꯌꯦ ꯅꯪ ꯅꯪꯁꯨ ꯍꯥꯏꯒꯅꯨ ꯀꯔꯤꯔꯣ ꯑꯩꯗꯤ ꯑꯩꯅ ꯑꯗꯨꯝ ꯐꯥꯒꯤ ꯇꯧꯔꯒꯀꯣ
ꯅꯪꯅ ꯉꯁꯤ ꯁꯥꯎ ꯅꯪꯅ ꯉꯁꯤ ꯁꯥꯎꯋꯦ ꯋꯥꯈꯟ ꯅꯨꯡꯉꯥꯏ ꯇꯦ ꯍꯥꯏꯕꯁꯦ ꯑꯩ ꯈꯪꯉ‌ꯦ ꯋꯥꯔꯤ ꯅꯪꯒꯤ ꯃꯨꯠ ꯅꯪꯒꯤ ꯃꯨꯠ ꯎꯝ ꯍꯥꯏꯌ‌ꯣ ꯍꯥꯏꯌ‌ꯣ ꯂꯤꯌ‌ꯣꯟ
ꯑꯩꯅ ꯑꯗꯨꯝ ꯐꯥꯒꯤ ꯇꯧꯕꯀꯣ ꯐꯅꯤ ꯗ ꯍꯥꯏꯔꯨꯔꯅꯨ ꯃꯥ ꯅꯨꯡꯉꯥꯏꯇꯕ ꯃꯥꯜꯂꯦ ꯃꯥꯒꯤ ꯃꯔꯝꯗ ꯍꯥꯏꯕꯗꯤ ꯏꯕꯥꯅꯤꯖꯤꯁꯨꯝ ꯐꯒꯤꯗꯧꯔꯥ ꯑꯗꯨꯝ ꯃꯥꯏ ꯃꯔꯝꯗ ꯑꯗꯨꯝ ꯃꯔꯛ ꯃꯔꯛꯇ ꯌꯥꯎꯔꯒ ꯁꯥꯟꯅꯕꯗꯣ
ꯑꯥ
ꯃꯥ ꯐꯥꯒꯤ ꯇꯧꯕ꯭ꯔꯥꯗꯤ ꯈꯪꯗꯦꯕꯀꯣ ꯑꯩꯗꯤ ꯑꯩꯅ ꯐꯥꯒꯤ ꯇꯧꯔꯒ ꯑꯁ ꯅꯪꯗ‌ꯣ ꯅꯨꯄꯤ ꯌꯥꯝ ꯈꯥꯏ ꯍꯥꯏꯀꯣ ꯁꯨꯃꯥꯏꯅ ꯍꯥꯏꯕꯤꯕ
ꯎꯝ
ꯃꯤꯅ ꯍꯥꯏꯔꯛꯏꯒꯣ ꯁꯨꯃꯥꯏ ꯍꯥꯏꯔꯒ ꯑꯗ ꯑꯁ ꯑꯩꯗꯤ ꯈꯥꯏꯗꯦ ꯑꯗꯨꯗ ꯇꯧꯔꯒ ꯑꯗꯨꯒ ꯎꯝ ꯑꯃꯁꯨ ꯍꯥꯏꯕꯅꯤꯅꯦ ꯑꯥ ꯀꯩꯕ ꯑꯩ ꯑꯩꯅ ꯃꯥ ꯄꯥꯝꯃꯦꯒ ꯍꯥꯏ ꯅꯪꯅ ꯍꯥꯏꯕꯗꯣ ꯏꯪꯒꯤꯠ ꯏꯪꯒꯤꯠ ꯄꯤꯔꯛꯑꯦ ꯃꯥꯅ ꯍꯥꯏꯌꯦ ꯍꯥꯏꯕꯗꯣ ꯑꯩꯅ ꯑꯩꯅ ꯁꯨꯃꯥꯏꯅ ꯍꯥꯏꯕꯤꯕ ꯑꯗꯨꯒ ꯎ ꯍꯥꯏꯗꯦ ꯀꯔꯤ ꯎꯝ ꯅꯣꯏꯁꯦ ꯋꯥꯔꯤ ꯁꯥꯔꯗꯤ ꯑꯩꯒꯤ ꯃꯔꯝ ꯉꯛꯇ ꯁꯥꯕ꯭ꯔꯣ ꯁꯨꯃꯥꯏꯅ ꯍꯥꯏꯕ
ꯎꯝ
ꯑꯩꯗꯤ ꯎꯝ ꯑ ꯃꯥꯒꯤ ꯉꯁꯥꯏ ꯃꯃꯥꯟꯅꯕ ꯑꯃꯁꯨ ꯑꯩꯅ ꯋꯥꯔꯤ ꯁꯥꯕ ꯐꯪꯉꯦ ꯍꯥꯏꯕꯗꯣ ꯑꯩ ꯃꯉꯣꯟꯗ ꯍꯥꯏꯕꯤꯕꯅꯦꯕꯀꯣ ꯑꯩꯗꯤ ꯎꯝ ꯈꯪ ꯑꯗꯨꯝ ꯈꯪꯕ ꯑꯣꯏꯕꯒꯤ ꯑꯗꯨꯝ ꯃꯉꯣꯟꯗꯁꯨ ꯃꯃꯥꯟꯅꯕꯅꯦꯅ ꯑꯗꯨꯝ ꯍꯥꯏꯕꯤꯕꯅꯦ ꯑꯗꯨꯝ ꯃꯥꯗꯣ ꯐꯥꯒꯤ ꯇꯧꯔ ꯍꯥꯏꯕ꯭ꯔꯥ ꯅꯠꯇ꯭ꯔꯒ ꯈꯪꯗ‌ꯦ ꯑꯗꯨꯒ ꯑꯩꯉꯣꯟꯗ ꯑꯩꯈꯣꯏꯒꯤ ꯃꯔꯝꯗ ꯉꯥꯇ ꯁꯥꯏꯅꯦ ꯁꯨꯃꯥꯏꯅ ꯍꯥꯏ ꯑꯗꯨꯒꯤ ꯑꯩꯗ‌ꯣ ꯇꯟꯈ꯭ꯔꯕꯀꯣ
ꯑꯗꯨ ꯃꯥꯅ ꯍꯥꯏꯕ ꯑꯩꯈꯣꯏꯒꯤ ꯃꯔꯝ ꯋꯥꯔꯤ ꯁꯥꯟꯅꯩꯅ
ꯑꯩ ꯃꯔꯝꯗ ꯉꯇ ꯁꯥꯟꯅꯕ꯭ꯔꯣ ꯁꯨꯃꯥꯏꯅ ꯍꯥꯏꯕ ꯃꯥꯗ‌ꯣ ꯑꯩꯁꯨ ꯁꯥꯎꯅꯤꯡꯕꯒꯤ ꯁꯥꯟꯅꯔꯣꯏꯅ ꯅꯪꯅ ꯈꯪꯕ ꯂꯩꯕꯒꯤ ꯅꯪꯅ ꯈꯪꯕ ꯌꯥꯎꯕꯒꯤ ꯍꯥꯏꯕꯤꯕꯅꯤꯅ ꯍꯥꯏꯕꯤꯕꯅꯤ
ꯅꯉꯣꯟꯗ ꯐꯒꯤ ꯇꯧꯕ
ꯎꯝ ꯐꯒꯤ ꯇꯧꯔꯝꯒꯅꯤ ꯑꯗꯣ ꯑꯩꯅ ꯁꯥꯎꯅꯤꯡꯕꯒꯣ ꯑꯩꯗꯤ ꯑꯗꯨꯝ ꯍꯥꯏꯗꯤ ꯃꯔꯝꯗꯨ ꯂꯩꯕꯒꯤ ꯑꯗꯨꯝ ꯄꯟꯕꯅꯦꯕ ꯃꯥꯥꯏꯒꯤ ꯋꯥꯔꯤ ꯉ
ꯅꯪꯁꯨ ꯃꯔꯝ ꯂꯩꯇꯅ ꯄꯨꯡꯁꯥꯎ ꯁꯥꯎ ꯁꯥꯎꯗꯤ ꯍꯥꯏ ꯅꯪ ꯁꯥꯎꯗꯦ ꯍꯥꯏꯗꯣꯏꯅꯦ ꯑꯍꯟꯃꯛꯇꯤ ꯑꯩꯗꯤ ꯁ ꯁꯥꯎꯗꯦ ꯍꯥꯏꯗꯥꯏꯅꯤ
ꯑꯗꯨ ꯁꯥꯎꯗꯦꯅ ꯑꯗꯨ ꯁꯥꯎꯔꯒ ꯌꯦꯡꯉꯣ ꯑꯗꯨꯃꯥꯏꯅ ꯍꯦꯛ ꯋꯥꯔꯤ ꯁꯥꯕ ꯍꯧꯔꯀꯥꯟꯗ ꯑꯗꯨꯃꯥꯏꯅ ꯍꯥꯏꯔꯒ ꯑꯩꯗꯣ ꯁꯥꯎꯗꯤ ꯁꯥꯎꯅꯤꯡꯉꯦꯕꯀꯣ ꯑꯗꯨꯕꯨ ꯑꯩ ꯁꯥꯎꯗꯕꯤꯗ ꯑꯗꯨꯝ ꯋꯥꯔꯤ ꯁꯥꯕꯤꯕꯅꯦ
ꯁꯥꯎꯒꯦ ꯍꯥꯏꯔꯒ ꯅꯪ ꯉꯁꯤꯗꯤ ꯁꯥꯎꯋꯦ ꯑꯁꯤꯗꯤ ꯃꯔꯝ ꯆꯧ ꯑꯃ ꯂꯩꯒꯅꯁꯤ
ꯑꯥ ꯑ ꯀꯁꯨꯖꯥꯠ ꯖꯥꯠꯅꯤ ꯍꯥꯏꯅ ꯑꯩꯅꯕꯨ ꯁꯥꯎꯔ ꯀꯌꯥꯝ ꯀꯨꯏꯅ ꯁ ꯁꯥꯎꯅꯤ
ꯅꯡ ꯁꯥꯎꯗꯤ ꯑꯗꯨ ꯁꯥꯎꯗꯦ ꯍꯥꯏꯔꯒꯦ ꯉꯁꯤꯗꯤ ꯁꯥꯎꯕꯁꯤ ꯆꯤꯡꯅꯌꯦ
ꯌꯥꯔꯦ ꯌꯥꯔꯦꯔꯦ ꯐꯥꯒꯤ ꯐꯥꯒꯤ ꯇꯧꯔꯅꯨ ꯌꯥꯔꯦ ꯀꯔꯤ ꯆꯤꯡꯅꯗꯕ ꯉꯝꯗꯦ ꯁꯤꯡꯅꯒꯅꯨ ꯁꯤꯡꯅꯒꯅꯨ ꯀꯣ ꯁꯤꯡꯤꯡꯅꯒꯅꯨ
ꯅꯤꯡꯅꯗꯕ ꯉꯝꯗꯦ
ꯁꯤꯡꯅꯒꯅꯣ
ꯑꯩꯒꯤ ꯅꯦꯠꯋꯔꯥꯛꯛꯁꯦ ꯁꯨ ꯄ ꯐꯥꯗ꯭ꯔꯦ ꯃꯤ ꯀꯣꯜ ꯇꯧꯕ ꯌꯥꯗ꯭ꯔꯦ ꯃꯤꯕꯨ ꯁꯣꯛꯅꯤꯡꯉꯤꯗ
ꯀꯩꯒꯤꯅꯣꯅꯦꯍꯦ ꯉꯁꯤꯁꯦ ꯄꯨꯡ ꯊꯨꯅ ꯇꯥꯕ ꯃꯥꯜꯂꯦꯅꯦ
ꯎꯝ ꯍꯣꯏ ꯇ꯭ꯋꯦꯟꯇꯤ ꯐꯏꯞ ꯇꯥꯔꯦ
ꯑꯗꯨꯅꯦ ꯌꯥꯝ ꯊꯨꯅ ꯇꯥꯏꯀꯣ ꯑꯩ ꯉꯁꯤ ꯌꯥꯝ ꯋꯥꯔꯤꯁꯨ ꯁꯥꯟꯅꯗꯦ
ꯆꯟꯈ꯭ꯔꯦꯗ ꯋꯥꯔꯤ ꯁꯥꯅꯤꯡꯗ꯭ꯔꯦꯗ ꯑꯩ ꯆꯤꯟꯗꯣ ꯌꯥꯝ ꯋꯥꯔꯦ
ꯍꯪꯉꯦꯀ ꯅꯪ ꯋꯥꯔꯤ ꯁꯥꯅꯤꯡꯗꯕ ꯃꯔꯝꯗꯨꯁꯨ
ꯑ ꯅ ꯁꯨꯃꯥꯏꯅ ꯈꯛꯇ ꯐꯥꯒꯤ ꯇꯧꯋꯦ ꯅꯧ ꯐꯥꯒꯤ ꯐꯥꯒꯤ ꯇꯧꯕ ꯌꯥꯗ꯭ꯔꯦ ꯉꯁꯤꯗꯒꯤ
ꯑꯦꯂ ꯈꯪꯉꯤꯀꫭ
ꯑꯩ ꯏꯀꯥꯏ ꯑꯩꯅ ꯏꯀꯥꯏꯈ꯭ꯔꯗꯤ ꯑꯩ ꯋꯥ ꯉꯥꯡꯕ ꯊꯣꯛꯑꯔꯣꯏ ꯅꯅꯀꯣ ꯑꯩꯗꯨ ꯀꯥꯎꯈ꯭ꯔꯦ
ꯑꯦꯗ ꯈꯪꯅꯤꯀꫭ
ꯉ ꯁꯦꯡꯕ꯭ꯔꯣ ꯅꯪ ꯑꯩꯉꯣꯟꯗ ꯈꯟꯅꯕ ꯍꯧꯕ꯭ꯔꯣ
ꯌꯥꯗꯦꯀꯣ
ꯑꯩꯉꯣꯟꯗ ꯈꯟꯅꯕ ꯍꯧꯒꯅꯨ
ꯀꯩ ꯀꯩ ꯈꯪꯉꯦꯗ ꯀꯗꯔ ꯇꯧꯕꯅꯣ ꯑꯩꯉꯣꯟꯗ
ꯈꯪꯗꯦ ꯈꯪꯗꯦ ꯅꯪ ꯀꯔꯤꯁꯨ ꯈꯪꯗꯕꯅꯤ ꯑꯩꯁ ꯑꯁ ꯇꯜꯂꯦꯗꯥ ꯉꯥ ꯁꯤꯗꯤꯕꯗꯩꯇ ꯇꯨꯝꯅꯤꯡꯉꯦ ꯑꯩꯗꯣ ꯑꯩꯗꯣ ꯍꯛꯆꯥꯡ ꯅꯨꯡꯉꯥꯏꯇꯦ
ꯐꯈꯤꯔꯣꯏ ꯀꯟꯈꯤꯅꯦ ꯁꯥꯎꯈꯤꯅꯦ
ꯎꯝ ꯀꯩꯒꯤꯅꯣ ꯑꯩꯅ ꯁꯥꯎꯗꯣꯏꯁꯦ
ꯃꯔꯝ ꯂꯩꯇꯦ ꯃꯔꯝ ꯂꯩꯇꯦ ꯈꯪꯗꯦ ꯑꯩꯗꯣ ꯅꯍꯥꯟ ꯇꯨꯝꯗꯕꯒꯤ ꯋꯥꯕꯗꯣ ꯍꯧꯖꯤꯛ ꯐꯥꯎꯁꯨ ꯑꯗꯨꯝ ꯑꯩ ꯏꯁꯥꯗ ꯅꯨꯡꯉꯥꯏꯇꯕꯗꯨꯣ ꯂꯩꯌꯦꯕ
ꯎꯝ
ꯗꯤꯒꯣ ꯑꯩ ꯋꯥꯏꯑꯕ ꯊꯕꯛꯁꯨ ꯋꯥꯕ ꯑꯗꯨ ꯑꯃꯨꯛ ꯕꯣꯜ ꯌꯦꯡꯉꯗꯤ ꯑꯩꯁꯦ ꯍꯦꯟꯅ ꯋꯥꯒꯗ꯭ꯔꯅ ꯈꯟꯕ ꯑꯗꯣ ꯌꯦꯡꯗꯤ ꯌꯦꯡꯅꯤꯡꯉꯦꯕ ꯑꯩꯗꯣ ꯕ꯭ꯔꯥꯖꯤꯜꯗꯣ ꯌꯦꯡꯅꯤꯡꯕꯅꯦ
ꯅꯨꯡꯉꯥꯏꯅ ꯄꯣꯠ ꯊꯥꯔꯣ ꯑꯗꯨꯒ ꯍꯌꯦꯡ ꯕꯥꯔꯣ ꯃꯈꯥꯏꯒꯤ ꯇꯨꯏꯐ ꯊꯥꯔꯇꯤꯗꯨ ꯌꯦꯡꯉꯁꯦ ꯔꯣꯅꯥꯜꯗꯣꯒꯤ ꯂꯩꯕꯅꯦ
ꯅꯨꯡꯊꯤꯟꯒꯤ
ꯅꯨꯡꯗꯥꯡ ꯇꯨꯋꯦꯜꯐ ꯊꯥꯔꯇꯤꯒꯤꯀꯣ ꯔꯣꯂꯥꯜꯗꯣꯒꯤ ꯂꯩꯌꯦꯕ
ꯑꯗꯣ ꯉꯁꯤ ꯋꯥꯟ ꯊꯥꯔꯇꯤꯗ ꯅꯠꯇ꯭ꯔꯣ ꯕ꯭ꯔꯥꯖꯤꯜꯗ
ꯕ꯭ꯔꯥꯖꯤꯜꯗꯤ ꯉꯁꯤ ꯋꯥꯟ ꯊꯥꯔꯇꯤ ꯑꯗꯨꯒꯤ ꯅꯪ ꯅꯨꯡꯉꯥꯏꯅ ꯄꯣꯠ ꯊꯥꯔꯛ ꯌꯦꯡꯅꯒꯅꯨ ꯍꯛꯆꯥꯡ ꯋꯥꯅꯕꯅꯦ ꯋꯥꯌꯨ ꯉ ꯑꯗꯨꯒ ꯆꯣꯞ ꯁꯔꯇꯤꯗꯣ ꯑꯩ ꯅꯨꯡꯗꯥꯡꯒꯤ ꯆꯣꯞ ꯁꯇꯤꯗꯨ ꯌꯦꯡꯉꯁꯦ
ꯅꯪꯗꯤ ꯌꯦꯡꯉꯣꯏꯗ꯭ꯔꯣ ꯉꯁꯦ
ꯑꯩꯗꯤ ꯌꯦꯡꯉꯅꯤ
ꯌꯦꯡꯉꯨ ꯑꯩꯁꯨ ꯌꯦꯡꯕ ꯌꯥꯏ ꯇꯨꯝꯅꯤꯡꯗ꯭ꯔꯒꯗꯤꯀꯣ
ꯎꯝ
ꯑꯗꯨ ꯇꯨꯅꯤꯡꯉꯗꯤ ꯌꯦꯡꯉꯣꯏ